ꯅꯨꯡꯉꯥꯏꯔꯤꯕꫭ
ꯑꯁ ꯅꯨꯡꯉꯥꯏꯔꯤꯌꯦ
ꯀꯃꯥꯏꯅ ꯇꯧꯔꯤꯒꯦ ꯄꯪꯂꯩ ꯂꯩꯕꯅꯗꯤ ꯌꯥꯔꯣꯏꯅꯦ ꯅꯪꯕꯣ ꯀꯃꯥꯏꯅ ꯇꯧꯁꯦ ꯍꯥꯏꯕꯅꫭ ꯄꯨꯟꯁꯤꯁꯦ ꯀꯩ ꯀꯩꯅꯣ ꯈꯔꯗꯤ ꯈꯟꯅꯕ ꯐꯩꯗ
ꯃꯥꯅꯤ ꯀꯃꯥꯏꯅ ꯇꯧꯁꯤꯒꯦ ꯍꯧꯖꯤꯛꯀꯥꯟꯗꯤ ꯑꯩꯈꯣꯏꯅ ꯁꯨꯝ ꯄꯥꯡꯂꯩ ꯂꯩꯊꯣꯛꯄꯁꯦ ꯌꯥꯗ꯭ꯔꯅꯦ ꯇꯧꯔꯤꯁꯦ
ꯑꯗꯨꯅꯦ ꯑꯍꯜ ꯂꯃꯟꯅ ꯏꯕꯤꯑꯣ ꯀꯩꯗꯧꯕꯤ ꯌꯦꯡꯉꯒ ꯄꯥꯂꯩ ꯂꯩꯔꯤꯗꯤ ꯈꯨꯝ ꯌꯥꯗꯕꯅꯤꯅ ꯀꯔꯤ ꯄꯥꯈꯨꯝ ꯈꯨꯝꯗꯨꯏꯅꯣ ꯈꯟꯕꯗ ꯃꯊꯥ ꯁꯥꯕꯨ ꯁꯥꯔꯛꯑꯕꯅꯤꯅꯦ
ꯃꯥꯅꯦ ꯑꯗꯨꯝ ꯇꯧꯁꯦ꯫ ꯍꯧꯏꯇꯤ ꯌꯥꯝ ꯂꯨꯔꯦ ꯃꯇꯝꯁꯦ ꯈꯣꯏꯅ ꯄꯪꯂꯩ ꯁꯨꯝ ꯂꯩꯊꯣꯛ ꯄ꯭ꯋꯥꯅꯦ ꯏꯃꯥꯟ ꯏꯃꯥꯟꯅꯕꯉꯩꯗꯤ ꯁꯤꯗ ꯀꯩꯀꯩ ꯇꯧꯕ ꯌꯥꯕ ꯊꯤꯖꯤꯟꯗꯅ ꯍꯨꯝꯖꯤꯟꯗꯅ ꯑꯩ ꯀꯅꯣꯡꯃꯒꯤ ꯀꯔꯤ ꯇꯧꯁꯤꯌꯦ ꯑꯗꯥ ꯇꯧꯁꯤꯒꯦꯅ ꯈꯟꯗꯅ ꯂꯩꯔꯤ ꯄꯣꯠꯅꯤ ꯑꯁꯣꯝꯗ ꯈꯣꯏꯁꯨ ꯇꯧꯕꯨꯗꯤ ꯇꯧꯌꯦꯕꯨ ꯈꯣꯏꯗꯒꯤ ꯍꯦꯟꯅ ꯇꯧꯕ ꯃꯤ ꯃꯌꯥꯝ ꯂꯩ ꯃꯁꯤ ꯎꯔꯒ ꯑꯈꯣꯏꯁꯨ ꯇꯧꯅꯤꯡꯉꯛꯄ ꯑꯗꯣ ꯍꯦꯠꯇ ꯌꯥꯔꯛꯇꯕ ꯚꯥꯏ ꯇꯧꯔꯤꯁꯦ꯫
ꯎꯝ ꯎꯝ ꯄꯩꯁꯥ ꯄꯥꯏꯅꯕꯅꯤꯅꯦ ꯑꯈꯣꯏꯅ ꯇꯧꯔꯤꯁꯤ꯫
ꯃꯥꯅꯦ꯫
ꯑꯗꯨꯅꯦ ꯀꯃꯥꯏꯟ ꯀꯩꯏ ꯇꯧꯕ ꯌꯥꯕ ꯀꯔꯤ ꯀꯔꯤ ꯕꯤꯖꯤꯅꯦꯁꯄꯨ ꯑꯣꯏꯔꯁꯨ ꯑꯃꯕꯨ ꯑꯣꯏꯔꯁꯨ ꯑꯥ ꯊꯕꯛ ꯁꯨꯕꯕꯨ ꯑꯣꯏꯔꯁꯨ ꯈꯣꯏ ꯈꯔ ꯃꯥꯟꯅꯔꯗꯤ ꯑꯗꯨꯃꯥꯏ ꯑꯩꯒꯨꯝꯅ ꯇꯧ ꯏꯊꯟꯗ ꯍꯣꯠꯅꯕꯗꯨꯒꯗꯤ ꯈꯣꯏ ꯑꯅꯤ ꯑꯍꯨꯝ ꯄꯨꯟꯕꯥꯏꯗꯨꯒꯗꯤ ꯈꯦꯠꯅꯩꯩꯗꯅ꯫
ꯎꯝ꯫
ꯎꯪ ꯀꯩ ꯀꯩ ꯇꯧꯕ ꯌꯥꯕꯅꯣ
ꯌꯦꯡꯉꯁꯦ ꯈꯣꯏꯖꯨ ꯍꯥꯏꯗꯤ ꯈꯣꯏ ꯃꯁꯦꯟ ꯄꯨꯟꯁꯤꯜꯂꯒ ꯀꯩ ꯀꯩ ꯇꯧꯁꯤꯒꯦ ꯍꯥꯏꯗꯣ ꯈꯟꯅꯔꯒ ꯈꯣꯏꯁꯨ ꯇꯧꯕ ꯌꯥꯕ ꯃꯗꯤ ꯌꯦꯡꯕ ꯇꯧꯅꯕ ꯇꯧꯁꯦ ꯅꯠꯇ꯭ꯔꯒꯗꯤ ꯁꯨꯃꯥꯏꯅ ꯁꯨꯝ ꯂꯩꯕꯁꯤꯅꯗꯤ ꯌꯥꯔ ꯔꯣꯏ ꯇꯧꯔꯤꯁꯦ ꯄꯨꯟꯁꯤꯁꯦ꯫ ꯅꯕꯨ ꯑꯦꯛꯖꯥꯝ ꯑꯦꯛꯖꯥꯝꯒ ꯈꯔ ꯊꯥꯏ ꯈꯣꯠ ꯇꯧꯏꯗꯨꯕꯨ ꯑꯗꯨꯝ ꯊꯥꯔꯤꯕꯣ ꯀꯃꯥꯏꯟ ꯀꯃꯥꯏꯟ ꯇꯧꯔꯤꯒꯦ
ꯖꯥꯝꯗꯤ ꯑꯦꯛꯖꯥꯝꯅꯤ ꯚꯥꯏ ꯑꯦꯛꯖꯥꯝ ꯍꯥꯏꯁꯦ ꯍꯧꯖꯤꯛ ꯃꯤꯖꯦ ꯀꯝꯄꯤꯇꯤꯇꯤꯁ ꯀꯝꯄꯤꯇꯤꯁꯟꯁꯦ ꯏꯊꯟ ꯇꯧꯕ ꯌꯥꯝ ꯆꯥꯎꯕ ꯀꯝꯄꯤꯇꯤꯁꯟ ꯋꯥꯡ ꯉꯝꯃꯤꯅ ꯄꯣꯠꯁꯦꯇ ꯑꯣꯏꯕ ꯉꯝꯗꯦꯅꯦ ꯍꯧꯖꯤꯛꯀꯥꯟꯖꯦ
ꯎꯝ꯫
ꯍꯣꯠꯅꯕ ꯑꯃ ꯍꯣꯠꯅꯔꯁꯨ ꯀꯩ ꯍꯥꯏꯅꯤ ꯂꯥꯏꯕꯛ ꯆꯨꯝꯕ ꯑꯝꯁꯨ ꯗꯔꯀꯥꯔ ꯑꯣꯏꯔꯤꯕ ꯏꯁꯥ ꯏ ꯍꯣꯠꯅꯕꯗꯨꯅ ꯅꯠꯇꯕ ꯏꯁꯣꯔꯒꯤ ꯊꯧꯖꯥꯟ ꯍꯥꯏ ꯇꯥꯔꯦ ꯁꯨꯝ ꯂꯥꯏꯗ ꯇꯥꯏꯅꯕꯒꯤ ꯋꯥꯔꯤꯗꯣ꯫
ꯎꯝ꯫
ꯑꯧ ꯌꯥꯎꯗ ꯌꯥꯗꯕꯩ ꯃꯑꯣꯡ ꯇꯧꯔꯦꯟ ꯍꯨꯖꯤꯛꯀꯥꯟꯁꯦ꯫
ꯃꯥꯅꯦ ꯑꯗꯨ ꯑꯣꯏꯔꯁꯨ ꯚꯥꯏ ꯍꯣꯠꯅꯕꯗꯤ ꯂꯦꯞꯄ ꯌꯥꯗꯦ ꯇꯧꯔꯤꯁꯦ꯫ ꯈꯔ ꯍꯣꯠꯅꯗ꯭ꯔꯒꯗꯤ ꯀꯃꯥꯏꯅ ꯍꯥꯏꯗꯤ ꯑꯩ ꯏꯁꯣꯔꯗ ꯁꯨꯝ ꯂꯥꯏꯒꯤ ꯊꯧꯖꯥꯟ ꯍꯥꯏꯗ ꯅ ꯁꯨꯝ ꯌꯦꯡ ꯂꯩ ꯌꯥ ꯇꯦꯕ ꯈꯣꯏꯅꯖꯨ ꯈ꯭ꯔꯥ ꯍꯣꯠꯅ ꯈꯣꯠꯅꯕ ꯈꯔ ꯇꯧꯗ꯭ꯔꯒꯗꯤ ꯍꯥꯏꯗꯤ ꯌꯥꯔꯣꯏꯗꯩꯅꯦꯕ ꯍꯣꯠꯅꯕ ꯗꯤ ꯌꯥꯎꯗ꯭ꯔꯒꯗꯤ ꯍꯥꯏꯗꯤ ꯀꯃꯥꯏꯅ ꯄꯨꯟꯁꯤꯁꯤ ꯀꯃꯥꯏꯟ ꯃꯥꯏ ꯄꯥꯛꯀꯅꯤ꯫ ꯍꯣꯠꯅ ꯍꯣꯠꯁꯨ ꯍꯣꯠꯅꯔꯒ ꯑꯗꯒꯤ ꯏꯁꯣꯔꯒꯤꯁꯨ ꯊꯧꯖꯥꯟꯅ ꯑꯃꯨꯛ ꯌꯦꯡꯕ ꯍꯥꯏꯕꯗꯤ ꯗꯨꯝ ꯃꯍꯧꯁꯥꯅꯦꯕ꯫ ꯅꯣꯡꯃꯗꯤ ꯗꯨꯝ ꯍꯣꯠꯅꯕꯕꯨ ꯂꯦꯞꯇ꯭ꯔꯒꯗꯤ ꯅꯣꯡꯃꯗꯤ ꯗꯨꯝ ꯃꯥꯏ ꯄꯥꯥꯛꯂꯛꯀꯗꯣꯏꯅꯤꯗꯅ꯫
ꯃꯥꯅꯤ ꯃꯥꯅꯤ ꯑꯁ ꯇꯨꯅꯤ ꯉꯥꯏꯔꯦ ꯃꯇꯝꯗꯨꯅꯤ ꯉꯥꯏꯔꯤꯁꯤ ꯚꯥꯏ ꯅꯪꯖꯨ ꯏꯁꯩ ꯅꯣꯡꯃꯥꯏ ꯈꯔ ꯇꯧꯒꯤꯕꯗꯨ ꯀꯃꯥꯏꯟ ꯀꯃꯥꯏꯟ ꯇꯧꯔꯒꯦ ꯅꯪ ꯏꯁꯩ ꯑꯝ ꯐꯣꯡ
ꯇꯧꯔꯤꯌꯦ ꯑꯗꯨꯝ ꯏꯁꯩ ꯑꯃꯥꯟꯗ ꯍꯣꯡꯗꯅ ꯒꯣꯠꯇꯅ ꯇꯧꯋꯦ ꯑꯩꯁꯨ ꯗꯣ ꯏꯁꯩ ꯐꯣꯡꯕ ꯍꯥꯏꯕꯁꯤꯗꯤ ꯍꯧꯖꯤꯛꯇꯤ ꯏꯁꯩ ꯍꯥꯏꯁꯤꯗꯤ ꯄꯨꯔꯥ ꯈꯣꯏꯒꯤ ꯂꯛꯖꯔꯤꯒꯤ ꯇꯥꯏꯞꯇ ꯂꯥꯛꯄꯅꯤꯅ ꯑꯈꯣꯏꯅ ꯂꯥꯏꯔ ꯃꯆꯥ ꯑꯣꯏꯕꯅꯤꯅ ꯍꯦꯛꯇ ꯌꯥꯔꯛꯇꯦꯅꯦ꯫ ꯍꯥꯏꯗꯤ ꯄꯣꯠꯁꯦ ꯄꯨꯔꯥ ꯀꯩꯅꯣꯝꯗ ꯍꯦꯛꯇ ꯂꯩꯔꯛꯏꯅꯦ꯫ ꯄꯩꯁꯥ ꯍꯥꯏꯁꯤꯗꯤ ꯏꯁꯩ ꯇꯧꯔꯛꯄꯗꯗꯤ ꯄꯩꯁꯥ ꯊꯥꯗꯔꯤꯉꯩ ꯍꯦꯛ ꯐꯖꯗꯣꯏꯟꯗꯣ ꯕꯤꯗ꯭ꯌꯣꯒ ꯅꯝꯃꯛꯄ ꯍꯥꯏꯁꯤꯗꯗꯤ꯫
ꯑ
ꯑꯗꯨꯅ ꯄꯩꯁꯥ ꯊꯥꯗꯔꯤꯉꯩ ꯑꯩꯈꯣꯏꯁꯨ ꯂꯩꯇꯕꯅꯤꯅ ꯌꯥꯔꯤꯈꯩ ꯑꯩꯈꯣꯏꯁꯤꯅ ꯈꯜꯂꯤꯁꯤꯅ ꯄꯩꯁꯥꯁꯨ ꯊꯥꯖꯗꯕ ꯑꯗꯒꯤ ꯐꯁꯨ ꯐꯖꯅꯕ ꯃꯑꯣꯡꯗ ꯁꯨꯝ ꯈꯜꯂ ꯑꯩꯁꯨ ꯍꯟꯗꯛ ꯆꯍꯤꯒꯤ ꯑꯗꯨꯃꯥꯏꯅ ꯇꯔꯨꯕꯗ ꯀꯣꯛꯁꯦ ꯏꯁꯇ꯭ꯔꯦꯁꯀ ꯂꯩꯁꯜꯂꯛꯇꯅꯅꯦ ꯄꯩꯁꯥ ꯅꯨꯡꯁꯥꯒꯤ ꯃꯇꯥꯡ ꯑꯁꯤ ꯍꯦꯛ ꯇꯧꯔꯛꯄꯗ ꯗꯤ ꯍꯦꯛꯇ ꯌꯥꯔꯛꯇꯦꯅꯦ ꯏꯁꯇ꯭ꯔꯦꯁꯦ ꯍꯦꯛꯇ ꯂꯩꯔꯛꯏꯅꯦ
ꯌꯥꯝ ꯍꯦꯟꯅ ꯈꯜꯂꯨꯅꯨꯗ ꯊꯣꯛꯑꯕ ꯑꯃ ꯂꯥꯛꯆꯅꯤ ꯁꯦꯟ ꯊꯨꯝꯒꯤꯕꯨ ꯍꯣꯠꯅꯕꯗꯨꯗ ꯍꯣꯠꯅ ꯍꯣꯠꯅꯕꯗꯨꯗ ꯍꯣꯠꯅꯕ ꯍꯣꯠꯅꯕꯤꯌꯣꯕ ꯅꯪ ꯁꯣꯏ ꯃꯥꯏ ꯄꯥꯛꯆꯔꯛꯅꯤ ꯏꯁꯩ ꯑꯗꯨꯗ ꯑꯩ ꯅꯪ ꯅꯣꯡꯃ ꯅꯣꯡꯃ ꯍꯥꯏꯗꯤ ꯂꯥꯏꯕꯛ ꯆꯨꯝꯗꯅ ꯏꯁꯩꯒꯤ ꯃꯥꯏꯀꯩꯗꯨꯗ ꯆꯨꯝꯅ ꯆꯪꯈꯤ ꯇꯥꯔꯗꯤ ꯏꯁ ꯑꯗꯨꯃꯨꯛ ꯄꯩꯁꯥ ꯊꯣꯛꯄ ꯂꯩꯔꯣꯏ ꯀꯟꯁꯔꯠ ꯑꯃ ꯆꯠꯄꯗ ꯑꯃ ꯑꯃ ꯇꯧꯕꯗ
ꯑꯗꯨ ꯚꯥꯏ ꯍꯧꯖꯤꯛ ꯑꯩꯈꯣꯏꯗꯤ ꯃꯅꯤꯄꯨꯔꯗꯗꯤ ꯑꯩꯈꯣꯏꯅ ꯏꯁꯩ ꯑꯁꯦ ꯍꯦꯛ ꯄꯥꯝꯖꯔꯨꯕꯒꯤ ꯁꯨꯝ ꯇꯧꯕ ꯋꯥꯅꯦ ꯑꯗꯣ ꯃꯅꯤꯄꯨꯔꯗꯗꯤ ꯑꯥꯔꯇꯤꯁ ꯁꯤꯡꯁꯦ ꯁꯦꯡꯅ ꯍꯥꯏꯔꯒꯗꯤ ꯌꯥꯝꯅ ꯑꯩꯈꯣꯏꯒꯤ ꯀꯩꯅꯣꯝꯗ ꯐꯤꯕꯝ ꯆꯥꯗꯅ ꯂꯩꯔꯦꯗ ꯍꯥꯏꯗꯤ ꯑꯩꯈꯣꯏꯁꯨ ꯁꯨꯝ ꯆꯪꯉꯛꯑꯕꯅꯤꯅ ꯁꯨꯝ ꯈꯪꯉꯛꯑꯦꯕ ꯄꯥꯝꯖꯕ ꯈꯔꯅ ꯁꯨꯝ ꯇꯧꯕꯋꯥꯅꯤ ꯃꯅꯤꯄꯨꯔꯗ ꯑꯥꯔꯇꯤꯁꯅ ꯄꯩꯁꯥ ꯄꯥꯏꯕ ꯍꯥꯏꯁꯤꯗꯤ ꯈꯔ ꯋꯥꯅ ꯊꯣꯛꯑꯦꯗ ꯍꯧꯖꯤꯛꯇꯤ ꯑꯥꯔꯇꯤꯁ ꯑꯣꯏꯔꯒ ꯑꯩꯈꯣꯏꯒꯤ ꯑꯇꯣꯞꯄ ꯁꯤꯟꯐꯝ ꯑꯃꯒ ꯍꯩꯇ꯭ꯔꯒꯗꯤ ꯌꯥꯗꯕꯒꯤ ꯐꯤꯕꯝꯗ ꯑꯣꯏꯅ ꯂꯩꯔ ꯂꯥꯛꯁꯜꯂꯦꯕ ꯇꯧꯔꯤꯁꯦ
ꯑꯗꯨꯅꯦ ꯅꯪ ꯅꯤꯌꯣꯝ ꯆꯨꯝꯅꯗ ꯆꯠꯂꯨꯗꯕ ꯕꯥꯏ ꯍꯧꯖꯤꯜ ꯃꯤ ꯄꯩꯁꯥ ꯐꯅꯌꯥꯝ ꯄꯥꯏꯅꯩ ꯀꯩꯅꯣ ꯎꯝ ꯁꯤꯡꯒꯔ ꯍꯥꯏꯇꯥꯔꯦ ꯄꯩꯁꯥ ꯊꯣꯛꯄ ꯏꯁꯩ ꯃꯐꯝ ꯅꯣꯡꯃꯗ ꯑꯍꯨꯝ ꯃꯔꯤꯒ ꯂꯥꯛꯁꯤꯜꯂꯗꯤ ꯂꯥꯟꯁꯦ ꯂꯩꯇ꯭ꯔꯒꯗꯤ ꯄ꯭ꯔꯣꯐꯦꯁꯟ ꯑꯃ ꯑꯣꯏꯅ ꯏꯔꯥꯏ ꯂꯥꯏꯅ ꯍꯤꯡꯗꯤ ꯍꯤꯡꯗꯣꯏꯅꯦ ꯚꯥꯏ ꯍꯧꯖꯤꯛ ꯏꯔꯥꯡꯁꯤ ꯂꯩꯕꯅꯤꯅ ꯀꯩꯅꯣꯝꯍꯦꯛ ꯇꯧꯕꯒ ꯑꯩꯈꯣꯏꯒꯤ ꯀꯔꯤ ꯍꯥꯏꯅꯤ ꯆꯠꯅꯕꯤ ꯑꯃ ꯑꯣꯏꯅ ꯍꯔꯥꯎ ꯀꯨꯝꯍꯩ ꯍꯦꯛꯇ ꯊꯤꯡꯖꯤꯟꯕ ꯑꯩꯈꯣꯏ ꯆꯠꯅꯕꯤꯁꯦ ꯌꯥꯝꯃꯦ ꯇꯧꯔꯦ ꯍꯥꯏꯗꯤ ꯏꯁꯩ ꯇꯧꯕꯗ ꯆꯩꯕꯤꯔꯅꯤ ꯅꯣꯡꯃꯥꯏ ꯇꯧꯕꯗ ꯔꯅꯤ ꯂꯤꯂꯥ ꯇꯧꯕꯗ ꯆꯩꯕꯤꯔꯅꯤ ꯇꯧꯔꯤꯁꯦꯀꯣ
ꯃꯥꯅꯦ
ꯏꯐꯣꯔꯠꯇꯣ ꯍꯥꯏꯗꯤ ꯁꯦꯡꯅ ꯍꯥꯏꯔꯒꯗꯤ ꯏꯁꯩ ꯅꯣꯡꯃꯥꯏ ꯂꯤꯂꯥ ꯗ꯭ꯔꯃꯥ ꯍꯥꯏꯁꯦ ꯁꯃꯥꯖꯁꯤ ꯁꯨꯗꯣꯛ ꯆꯥꯝꯊꯣꯛꯏꯕ ꯀꯩꯅꯣꯝꯅꯦꯕ ꯃꯣꯏꯅ ꯏꯁꯩ ꯑꯩꯈꯣꯏ ꯍꯧꯖꯤꯛ ꯐꯤꯂꯝ ꯍꯥꯏ ꯋꯥꯅꯤ ꯐꯤꯂꯝꯁꯤ ꯂꯧꯁꯤꯟꯕ ꯌꯥꯕ ꯐꯤꯂꯝ ꯃꯌꯥꯝ ꯌꯥꯎꯕꯅꯦ ꯃ ꯍꯥꯏꯗꯤ ꯏꯃꯨꯡ ꯃꯅꯨꯡꯒꯤ ꯋꯥꯔꯤ ꯍꯥꯏꯇꯥꯔꯦ
ꯌꯥꯎꯋꯦ ꯌꯥꯎꯋꯦ
ꯁꯤ ꯃꯌꯥꯝꯁꯤ ꯀꯥꯟꯅꯕ ꯂꯧꯒꯗꯕꯅꯦꯕ ꯑꯗꯨ ꯑꯗꯨ ꯅꯠꯇꯦꯕ ꯃꯤꯒꯤ ꯁꯣꯝꯗ ꯑꯥꯔꯠ ꯍꯥꯏꯕ ꯄꯣꯠꯇꯨꯗꯤ ꯄ꯭ꯔꯤꯊꯤꯕꯤꯒꯤ ꯑꯣꯏꯅ ꯌꯨꯅꯤꯕꯔꯁꯦꯜꯂꯤ ꯌꯥꯝꯅ ꯆꯥꯎꯕ ꯀꯩꯅꯣꯝꯅꯦ ꯄ꯭ꯂꯦꯠꯐꯣꯝ ꯑꯃꯅꯦꯕ ꯀꯅꯥꯝ ꯆꯩꯗꯦꯕ ꯂꯥꯟ ꯇꯧꯔꯦꯕꯨ ꯍꯥꯏꯔꯁꯨ ꯀꯩꯅꯣꯝꯃ ꯍꯦꯛ ꯏꯔꯥꯡ ꯑꯃ ꯍꯦꯛ ꯊꯣꯛꯄꯗ ꯏꯁꯩ ꯇꯧꯕ ꯃꯤ ꯆꯩꯕꯤꯅꯤꯕ ꯂꯤꯂꯥ ꯇꯧꯕ ꯃꯤꯁꯦ ꯒꯧ ꯅꯦꯕ ꯁꯤ ꯐꯠꯇꯦ ꯚꯥꯏ ꯑꯩꯈꯣꯏꯁꯨ ꯀꯩ ꯍꯥꯏꯅꯤ ꯃꯤꯟꯁ ꯑꯃ ꯌꯦꯡꯉ ꯃꯣꯏ ꯏꯁꯩ ꯅꯣꯡꯃꯥꯏ ꯇꯧꯕ ꯃꯤ ꯃꯌꯥꯝꯁ ꯃꯤꯅꯤꯅ ꯍꯧꯖꯤꯛ ꯍꯧꯖꯤꯛ ꯇꯧꯔꯤ ꯏꯔꯥꯡ ꯐꯔꯥꯡꯁꯤꯗ ꯀꯟꯅ ꯀꯩꯅꯣ ꯑꯣꯏꯅ ꯑꯦꯛꯇꯤꯚ ꯑꯣꯏꯅ ꯆꯦꯟꯖꯕ ꯐꯤꯂꯝ ꯏꯁꯇꯥꯔ ꯑꯣꯏꯒꯦꯔꯥ ꯑꯗꯒꯤ ꯁꯤꯡꯒꯔ ꯑꯣꯏꯒꯦꯔꯥ ꯃꯌꯥꯝ ꯂꯩꯔꯤꯕ ꯍꯥꯏꯗꯤ ꯃꯇꯦꯡ ꯄꯥꯡꯅ ꯔꯤꯂꯤꯞ ꯀꯦꯝ ꯆꯠꯇꯅ ꯃꯣꯏ ꯃꯌꯥꯝꯗꯨꯒꯤ ꯗꯨꯏ ꯃꯌꯥꯝꯗꯣ ꯌꯦꯡꯒꯗꯕꯅꯦ ꯄꯩꯁꯥꯗꯣ ꯃꯣꯏꯅ ꯐꯪꯉꯛꯏꯅꯣ ꯀꯥꯏꯗꯣꯏꯩꯅꯣ ꯑꯥꯔꯠꯇꯨꯗꯩ ꯐꯪꯉꯛꯏꯅꯦꯕ ꯅꯠꯇ꯭ꯔꯥ
ꯃꯥꯅꯦ
ꯐꯪꯗ꯭ꯔꯒꯗꯤ ꯀꯅꯥ ꯑꯩꯈꯣꯏꯁꯨ ꯃꯇꯦꯡ ꯄꯥꯡꯕ ꯉꯝꯃꯣꯏ ꯅꯪ ꯑꯩꯈꯣꯏ ꯀꯩꯁꯨ ꯂꯩꯇꯕ ꯂꯥꯏꯔꯕ ꯑꯩꯈꯣꯏꯅꯗꯤ ꯍꯧꯖꯤꯛꯐꯥꯎꯗ ꯔꯤꯂꯤꯐꯀꯤꯦꯝꯗ ꯁꯦꯡꯅ ꯍꯥꯏ ꯃꯤꯊꯥꯏ ꯑꯃꯛ ꯄꯤꯔꯣ ꯈꯝꯗꯦꯕ ꯉꯥ ꯑꯝꯗ ꯀꯔꯤ ꯃꯔꯤ ꯃꯇꯥꯏ ꯏꯆꯤꯜ ꯏꯅꯥꯎ ꯆꯆꯥ ꯌꯥꯎꯔꯤꯕꯅꯦꯕ ꯑꯣ ꯑꯃꯝ ꯏꯆꯦ ꯄꯇꯥꯥꯁ ꯆꯥ ꯄꯤꯔꯨꯕ ꯉꯝꯕꯒꯤ ꯁꯛꯇꯤꯗꯤ ꯂꯩꯇꯦ ꯑꯩꯈꯣꯏꯗꯗꯤ
ꯃꯥꯅꯦ
ꯈꯪꯗꯦꯕꯣ ꯃꯥꯏ ꯄꯥꯛꯕꯅꯣꯏꯕ ꯁꯣꯏꯗꯅꯣ ꯑꯗꯨꯒꯥꯎꯕꯤꯣ ꯑꯩꯈꯣꯏꯅ ꯍꯥꯏꯁꯤ
ꯑꯗꯨꯒꯤꯗꯤ ꯅꯣꯡꯃꯇ꯭ꯔ ꯅꯣꯡꯃꯗꯤ ꯃꯥꯏ ꯄꯥꯛꯂꯛꯈꯤꯅꯤ ꯍꯥꯏꯕ ꯑꯁꯥꯗ ꯁꯨꯝ ꯂꯩꯔꯤꯕꯅꯦ ꯑꯗꯣ ꯑꯁ ꯈꯪꯗꯦ ꯁꯦꯡꯅ ꯑꯗꯨ ꯋꯥꯏꯍꯦꯛ ꯂꯥꯏꯔꯕ ꯑꯩꯈꯣꯏꯅꯒ ꯑꯥꯔꯠ ꯇꯧꯕ ꯍꯥꯏꯁꯤꯗꯤꯟꯅ ꯄꯩꯁꯥꯒꯤ ꯍꯥꯏꯗꯤ ꯑꯥꯔꯠ ꯍꯥꯏꯁꯤꯗꯕꯨ ꯄꯩꯁꯥ ꯌꯥꯎꯗꯕ ꯌꯥꯗꯦ ꯛꯇꯕꯅꯤꯅꯅꯦ ꯁꯦꯡꯅ ꯍꯥꯏꯗꯤ ꯃꯤ ꯃꯤ ꯃꯌꯥꯝ ꯃꯔꯛꯇ ꯊꯣꯛꯂꯛꯀꯗꯣꯏꯅꯤ ꯍꯥꯏꯗꯤ ꯗ꯭ꯔꯦꯁ ꯑꯃ ꯇ ꯑꯣꯏꯔꯁꯨ ꯈꯔ ꯐꯖꯅ ꯍꯦꯛ ꯁꯦꯠꯇꯕ ꯌꯥꯗꯦ ꯗ꯭ꯔꯦꯁ ꯍꯥꯏꯔꯦ ꯁꯨꯝ ꯍꯟꯖꯤꯟ ꯍꯟꯖꯤꯟ ꯁꯦꯠꯄꯗꯨꯁꯨ ꯑꯃꯨꯛ ꯃꯤ ꯃꯌꯥꯝ ꯃꯥꯡ ꯁꯨꯝ ꯊꯣꯛꯂꯛꯑꯒꯗꯤ ꯑꯗꯨꯗꯨꯅ ꯍꯦꯛ ꯁꯤꯦꯠꯄꯗꯨ ꯍꯦꯛ ꯌꯥꯔꯛꯇꯦ ꯐꯪꯉꯤꯕ ꯄꯩꯁꯥꯗꯨꯅꯗꯤ ꯀꯩꯁꯨ ꯍꯥꯏꯗꯤ ꯀꯣꯟꯅꯕ ꯑꯣꯏꯗꯕꯅꯤ ꯍꯥꯏꯗꯤ ꯑꯩꯈꯣꯏ ꯃꯅꯤꯄꯨꯔꯒꯤ ꯑꯥꯔꯇꯤꯁꯁꯤꯡꯁꯤꯒ ꯑꯩꯈꯣꯏꯒꯤ ꯑꯥꯎꯠꯁꯥꯏꯠꯀꯤ ꯇꯧꯔꯤꯕꯁꯤꯡꯁꯤꯒ ꯌꯥꯝꯅ ꯑꯩꯈꯣꯏꯒꯤ ꯃꯥꯔꯀꯦꯇꯤꯡꯁꯤꯁꯨ ꯈꯦꯠꯅꯕꯅ ꯍꯥꯏꯗꯤ ꯍꯥꯏꯗ꯭ꯔꯛꯄ ꯍꯥꯏ ꯇꯥꯔꯦꯀꯣ ꯑꯗꯨꯅ ꯑꯩꯈꯣꯏ ꯃꯅꯤꯄꯨꯔꯒꯤꯗꯤ ꯃꯥꯔꯀꯦꯇꯤꯡꯁꯤ ꯌꯥꯝ ꯄꯤꯛꯑꯦ ꯊꯥꯗꯔꯤꯕ ꯄꯩꯁꯥꯁꯤꯒ ꯑ ꯑꯩꯈꯣꯏꯒꯤ ꯐꯪꯉꯛꯏꯕ ꯄꯩꯁꯥꯁꯤꯒ ꯍꯥꯏꯗꯤ ꯌꯥꯝꯅ ꯍꯥꯢꯗꯤ ꯌꯥꯝꯅ ꯑꯣꯏꯗꯦꯕ ꯚꯥꯏ ꯑꯗꯨꯅ ꯅ ꯏꯁꯩ ꯇꯧꯕ ꯀꯌꯥ ꯍꯥꯏꯗꯤ ꯍꯧꯖꯤꯛ ꯃꯥꯏ ꯃꯥꯏ ꯊꯕꯛ ꯁꯤꯟꯐꯝ ꯑꯃꯃꯝ ꯌꯦꯡꯅꯔꯒ ꯏꯁꯩꯁꯨ ꯄꯥꯝꯖꯕꯒꯤ ꯇꯧ ꯑꯗꯩ ꯑꯩꯈꯣꯏꯒꯤ ꯊꯕꯛꯁꯨ ꯑꯗꯨꯝ ꯆꯠ ꯄꯩꯁꯥꯁꯦ ꯑꯅꯤ ꯊꯣꯛꯅ ꯍꯥꯏꯗꯤ ꯇꯧꯗ꯭ꯔꯒꯗꯤ ꯃꯅꯤꯄꯨꯔꯗꯗꯤ ꯁꯦꯡꯅ ꯑꯥꯔꯇꯤꯁꯁꯤꯡꯁꯦ ꯁꯨꯃꯥꯏꯅ ꯂꯩꯕ ꯑꯗꯨꯣ ꯁꯨꯝꯕꯁꯤ ꯅꯠꯇ꯭ꯔꯒꯗꯤ ꯍꯦꯛꯇ ꯏꯁꯩ ꯑꯩ ꯏꯁꯩꯁꯤꯅ ꯍꯦꯛꯇ ꯄꯩꯁꯥ ꯄꯥꯏꯅꯤ ꯑꯗꯨ ꯇꯧꯅꯤ ꯍꯥꯏꯕꯗꯨꯗꯤ ꯀ ꯑꯝꯇ ꯇꯧꯅꯗ꯭ꯔꯦꯗ ꯍꯧꯖꯤꯛꯇꯤ ꯑꯌꯥꯝ ꯑꯃꯅ ꯑꯥꯔꯇꯤꯁꯁꯤꯡꯁꯦ
ꯎꯝ ꯆꯥꯔꯗꯔꯁꯤꯗꯤ ꯚꯥꯏ ꯐꯥꯎꯗꯕ ꯑꯗꯨꯗꯒꯤ ꯐꯥꯎꯒꯠꯄꯁꯨ ꯃꯇꯝꯁꯨ ꯅꯥꯏꯀꯣ ꯁꯨꯝꯃꯤꯅ ꯍꯥꯏꯗꯨꯕꯨꯗꯤ
ꯎꯝ
ꯅꯪꯒꯤ ꯄ꯭ꯔꯣꯐꯦꯁꯟ ꯑꯃ ꯅꯪ ꯍꯥꯟꯅ ꯑꯥꯔꯠꯇꯨ ꯑꯗꯨꯝ ꯐꯥꯎꯍꯜꯂꯕ ꯃꯇꯨꯡꯗ ꯑꯥꯔꯠꯇꯨꯒꯤ ꯂꯥꯛꯄ ꯄꯩꯁꯥꯗꯨꯅ ꯅꯪ ꯑꯇꯣꯞꯄ ꯄ꯭ꯔꯣꯐꯦꯁꯟ ꯑꯃ ꯂꯥꯡꯍꯧꯔꯁꯨ ꯌꯥꯏꯑꯕ ꯑꯗꯨꯒꯤꯗꯤ ꯑꯗꯨ ꯉꯛꯇꯅꯤ ꯃꯅꯤꯄꯨꯔꯒꯤ ꯐꯤꯂꯝ ꯏꯁꯇꯥꯔ ꯑꯣꯏꯒꯦꯔꯥ ꯁꯤꯡꯒꯔ ꯑꯣꯏꯒꯦꯔꯥ ꯇꯧꯔꯤꯉꯩꯁꯦ ꯃꯁꯥꯒꯤ ꯀꯩ ꯍꯥꯏꯅꯤ ꯐꯤꯂꯝꯗꯨꯗꯩ ꯐꯪ ꯄꯩꯁꯥ ꯑꯗꯩ ꯏꯁꯩ ꯅꯣꯡꯉꯥꯏꯩ ꯐꯪꯕ ꯄꯩꯁꯥ ꯃꯌꯥꯝꯗꯨꯅꯅꯦꯕ ꯑꯗꯨ ꯅꯪ ꯐꯥꯎꯒꯠꯂꯛꯑꯗꯤ ꯅꯣꯡꯃꯗ ꯁꯣꯏꯗꯅ ꯏꯁꯩ ꯁꯩꯐꯝ ꯃꯔꯤ ꯃꯉꯥ ꯆꯠꯂꯗꯤ ꯄꯩꯁꯥ ꯄꯥꯏ ꯂꯣꯚꯥꯏ ꯁꯤꯡ ꯏꯁꯩ ꯃꯐꯝꯗ ꯍꯧꯖꯤꯛ ꯐꯤ ꯁꯨꯝ ꯄꯥꯎ ꯇꯥꯕꯗ ꯃꯔꯤꯗꯩ ꯃꯉꯥ ꯐꯥꯎ ꯂꯧꯅꯩ ꯍꯥꯏꯌꯦꯕ ꯑ ꯐꯤꯞꯇꯤꯟ ꯊꯥꯎꯖꯟ ꯇ꯭ꯋꯦꯟꯇꯤ ꯊꯥꯎꯖ ꯇꯥꯜꯂꯦꯅ ꯈꯜꯂꯣ ꯑꯗꯨꯗꯒꯤ ꯏꯁꯩ ꯊꯥꯕꯩ ꯄꯩꯁꯥ ꯈꯔ ꯅꯪ ꯄꯩꯁꯞ ꯄꯥꯏꯕꯗꯤ ꯀꯨꯏꯍꯧꯔꯗꯣꯏꯔꯤꯅꯦ ꯁꯞ ꯑꯃ ꯄꯥꯏꯈꯤꯗꯣꯏꯅꯦ
ꯑꯗꯣ ꯍꯣꯏ ꯚꯥꯏ ꯑꯗꯨꯕꯨꯗꯤ ꯆꯨꯝꯃꯦ ꯑꯗꯨ ꯑꯣꯏꯇꯥꯥꯔꯒꯁꯨ ꯍꯥꯏꯗꯤ ꯑꯗꯨꯝ ꯏꯁꯩ ꯍꯥꯏꯁꯤꯗꯤ ꯃꯅꯤꯄꯨꯔꯗꯗꯤ ꯁꯤꯖꯟ ꯅꯥꯏꯗꯅꯀꯣ ꯑꯗꯣ ꯁꯤꯖꯟꯅ ꯍꯥꯏꯕ ꯈꯛꯀꯤꯁꯨ ꯅꯠꯇꯅ ꯑꯥꯔꯠ ꯑꯥꯔꯠ ꯍꯥꯏꯁꯤꯗꯤ ꯄꯨꯔꯥ ꯃꯤꯃꯥꯡ ꯊꯣꯛꯂꯛꯄꯅꯤꯅ ꯑꯗꯤ ꯂꯛꯖꯔꯤ ꯇꯧꯔꯛꯇꯕ ꯌꯥꯔꯛꯇꯦꯕ ꯍꯦꯛꯇ ꯐꯪꯉꯤꯕ ꯄꯩꯁꯥꯗꯨꯒ ꯍꯥꯏꯗꯤ ꯂꯛꯖꯔꯤ ꯅꯨꯡꯇꯤꯒꯤ ꯗ꯭ꯔꯦꯁ ꯁꯤꯜꯂꯒ ꯆꯦꯜꯂꯛꯇ ꯌꯥꯗꯦ ꯑꯗꯩ ꯑꯃ ꯑꯃ ꯍꯥꯏꯗꯤ ꯑꯗꯨꯝ ꯂꯩꯔꯛꯄꯅꯤꯅ ꯃꯅꯤꯄꯨꯔꯗꯗꯤ ꯑꯥꯔꯇꯤꯁꯁꯤꯡꯁꯦ ꯁꯦꯡꯅ ꯍꯥꯏꯔꯒꯗꯤ ꯌꯥꯝꯅ ꯑꯩꯈꯣꯏꯒꯤ ꯑꯣꯠꯄꯤ ꯅꯩꯕꯤꯔꯒ ꯄꯩꯁꯥ ꯇꯥꯜꯍꯟꯕꯒ ꯆꯞ ꯃꯥꯟꯅꯩꯗ ꯑꯇꯣꯞꯄ ꯀꯟꯇ꯭ꯔꯤꯗꯗꯤ ꯌꯦꯡꯉꯣ ꯍꯥꯏꯗꯤ ꯀꯟꯁꯟ ꯑꯃ ꯁꯤꯟꯈꯤꯕꯗ ꯑꯗꯨꯝ ꯆꯥꯎꯅ ꯑꯗꯨꯝ ꯇꯧꯔꯒ ꯑꯗꯨꯝ ꯌꯥꯔꯦ ꯍꯥꯏꯗꯤ ꯆꯍꯤꯒꯤ ꯃꯅꯨꯡꯗ ꯀꯟꯁꯟ ꯑꯃꯥ ꯁꯤꯟꯈꯔ꯭ꯁꯨꯅꯨ ꯃꯣꯏꯗꯤ ꯑꯗ ꯐꯪꯉꯛꯄ ꯄꯩꯁꯥꯗꯨꯅ ꯑꯔꯣꯏꯕꯤꯗ ꯍꯦꯛꯇ ꯑꯗꯨꯝ ꯊꯥ ꯑꯃꯅꯤ ꯅꯠꯇ꯭ꯔꯁꯨ ꯆꯍꯤ ꯃꯔꯤ ꯃꯉꯥ ꯑꯩ ꯄꯨꯟꯁꯤ ꯆꯨꯞꯄ ꯑꯗꯨꯝ ꯍꯤꯡꯕ ꯌꯥꯕꯒꯤ ꯄꯩꯁꯥꯗꯤ ꯑꯗꯨꯝ ꯐꯪꯉꯦꯕ ꯑꯇꯣꯞ ꯑꯇꯣꯞꯄ ꯀꯟꯇ꯭ꯔꯤꯁꯤꯡꯗ ꯇꯧꯅꯩꯁꯤꯡꯁꯦ ꯑꯗꯨ ꯃꯅꯤꯄꯨꯔꯗꯗꯤ ꯗꯤ ꯑꯗꯨꯒꯤ ꯀꯩꯅꯣꯗꯨꯗꯤ ꯑꯣꯏꯗꯦꯕ
ꯏꯁꯩ ꯑꯃ ꯐꯣꯡꯈꯤꯕꯗ ꯐꯥꯎꯈ꯭ꯔꯗꯤ ꯑꯗꯨꯝ ꯐꯥꯎꯔꯦ ꯃꯤꯗꯣ
ꯎꯝ
ꯑꯗꯒꯤ ꯍꯧꯖꯤꯛ ꯁꯤꯡꯒꯔ ꯑꯅꯧꯕꯒ ꯊꯣꯛꯂꯛꯄ ꯌꯥꯝ ꯀꯟꯅ ꯐꯥꯎꯕ ꯅꯠꯇꯕꯤꯗ ꯏꯁꯩ ꯑꯃꯅꯤ ꯈꯛ ꯐꯣꯡꯉꯒ ꯌꯥꯝ ꯃꯣꯏ ꯂꯥꯏꯞ ꯏꯁꯇꯥꯏꯜꯗꯣ ꯂꯛꯖꯔꯤꯗ ꯍꯤꯡꯈ꯭ꯔꯣ
ꯏꯤꯡꯉꯦꯕ ꯑꯗꯣ ꯑꯩꯈꯣꯏ ꯃꯅꯤꯄꯨꯔꯗꯗꯤ ꯑꯗꯨꯒꯤ ꯂꯛꯖꯔꯤꯁꯦ ꯀꯩꯁꯨ ꯑꯣꯏꯗꯦꯗꯅ ꯍꯥꯏ ꯃꯄꯥꯟ ꯊꯣꯡꯗꯅ ꯁꯨꯝ ꯂꯛꯖꯔꯤ ꯑꯣꯏꯔꯒꯁꯨ ꯍꯦꯛ ꯃꯅꯨꯡꯗ ꯍꯦꯛꯛꯇ ꯍꯦꯛ ꯀꯩꯅꯣꯝ ꯍꯦꯛꯇ ꯂꯩꯔꯝꯃꯤꯗꯅꯀꯣ
ꯂꯩꯌꯦ ꯂꯩꯅꯦ ꯑꯗꯣ ꯚꯥꯏ ꯁꯤ ꯑꯩꯈꯣꯏꯒꯤ ꯏꯁꯇ꯭ꯔꯛꯆꯔꯁꯤꯀꯣ ꯍꯥꯏꯔꯡꯉꯦ ꯅꯪꯁꯨ ꯏꯁꯩ ꯀꯟꯁꯔꯞꯇ ꯂꯨꯄꯥ ꯆꯍꯨꯝ ꯄꯤꯕꯣ ꯏꯁꯩ ꯀꯟꯁꯔꯞ ꯑꯃ ꯆꯠꯂꯣ ꯍꯥꯏꯕꯗ ꯑꯩ ꯈꯤꯇꯪ ꯂꯨꯄꯥ ꯆꯍꯨꯝꯗꯣ ꯈꯜꯂꯛꯑꯦꯕ ꯋꯥꯈꯟꯗꯣ ꯑꯩ ꯁ ꯄ꯭ꯔꯤꯃꯤꯌꯔ ꯑꯃ ꯇꯧꯋꯦ ꯍꯥꯏꯕꯗ ꯂꯨꯄꯥ ꯆꯅꯤ ꯊꯍꯨꯝ ꯇꯤꯛꯀꯦꯠꯇꯣ ꯂꯨꯄꯥ ꯆꯅꯤꯒꯤ ꯃꯊꯛ ꯆꯥꯕ ꯃꯦꯊꯛ ꯂꯥꯡꯈ꯭ꯔꯗꯤ ꯑꯩ ꯋꯥꯈꯜ ꯑꯃꯜꯂꯦꯕ ꯏꯁ ꯀꯗꯕꯨꯅꯣ ꯍꯥꯟꯅ ꯑꯗꯣ ꯍꯥꯏꯔꯒꯗꯤ ꯁꯤ ꯁꯦꯡꯅ ꯍꯥꯏꯔꯒꯗꯤ ꯃꯥꯔꯀꯦꯠ ꯄꯤꯛꯄ ꯑꯩꯈꯣꯏꯒꯤꯗꯤ ꯁꯤ ꯑꯩꯈꯣꯏ ꯃꯁꯦꯅ ꯁꯞꯄꯣꯔꯠ ꯇꯧꯒꯗꯕꯅꯦꯕ ꯑꯗꯨ ꯁꯤꯥꯏ ꯋꯥꯅꯤ ꯅꯪꯁꯨ ꯏꯟꯀꯝ ꯂꯩꯇ ꯅꯠꯇꯅ ꯑꯩꯅ ꯂꯨꯄꯥ ꯆꯍꯨꯝ ꯄꯤꯕ ꯇꯤꯛꯀꯦꯠ ꯑꯃꯨꯛ ꯀꯛꯑꯒ ꯏꯁꯩ ꯇꯥꯔꯨꯕꯗꯨꯗꯤ ꯑꯩꯁꯨ ꯄꯩꯁꯥꯗꯣ ꯑꯁ ꯂꯨꯄꯥ ꯆꯍꯨꯝꯁꯤꯅ ꯑꯩ ꯀꯩꯅꯣꯝ ꯇꯧꯔꯗꯤ ꯈꯜꯂꯛꯑꯦꯕ ꯑꯩꯈꯣꯏ ꯏꯟꯀꯝ ꯌꯥꯝ ꯂꯩ ꯄꯩꯁꯥ ꯄꯥꯏꯕ ꯏꯁꯇꯦꯠ ꯑꯃ ꯑꯣꯏꯇꯥꯥꯔꯒꯗꯤ ꯑꯥꯔꯇꯤꯁꯁꯤ ꯍꯤꯡꯕꯗꯤ ꯋꯥꯗꯤ ꯋꯥꯔꯣꯏꯗꯕꯅꯤ ꯚꯥꯏ ꯑꯥꯔꯇꯤꯁꯀꯤ ꯍꯤꯡ ꯂꯩꯒꯗꯕꯅꯦꯕ ꯑꯗꯨ
ꯎꯝ
ꯃꯥꯔꯀꯦꯠ ꯌꯥꯝ ꯄꯤꯛꯑꯦꯅꯉꯥꯏ ꯆꯨꯝꯃꯦ ꯃꯥꯔꯀꯦꯠꯀꯤꯗꯤ ꯃꯥꯔꯀꯦꯠ ꯄꯤꯛꯄ ꯅꯪꯅꯤ ꯑꯩꯈꯣꯏ ꯍꯤꯡ ꯋꯥꯇꯣꯏꯁꯦꯕ ꯑ ꯑꯩꯈꯣꯏꯒꯤꯗꯤ ꯏꯀꯣꯅꯣꯃꯤꯛ ꯕ꯭ꯂꯣꯀꯦꯠ ꯑꯃ ꯇꯧꯈꯤꯕꯗꯨ ꯑꯗꯨꯝ ꯂꯣꯏꯔꯦꯗ
ꯂꯣꯏꯔꯦ ꯑꯗꯨꯝ ꯇꯧꯔꯤꯁꯦ
ꯇ꯭ꯔꯦꯟ ꯂꯥꯛꯅꯤꯕꯨ ꯍꯥꯏꯔꯤ ꯇ꯭ꯔꯦꯟꯁꯤꯦ ꯂꯥꯛꯑꯒ ꯀꯔꯤ ꯐꯤꯕꯝ ꯑꯣꯏꯔꯛꯄꯔꯤ ꯃꯣꯟꯗꯨꯁꯨ ꯄꯥꯈꯠꯂꯤꯃꯤꯅꯦ ꯄꯣꯠ ꯆꯩꯩ ꯃꯃꯜ ꯄꯣꯠ ꯆꯩꯩ ꯃꯃꯜꯕꯨꯗꯤ ꯍꯣꯡꯊꯔꯛꯄ ꯌꯥꯏꯀꯣ ꯑꯗꯣ ꯑꯩꯈꯣꯏ ꯏꯁꯇꯦꯠꯀꯤ ꯈ꯭ꯋꯥꯏ ꯄꯥꯈꯠꯆꯕ ꯑꯃ ꯇ꯭ꯔꯦꯟ ꯐꯛꯇ ꯕ꯭ꯂꯣꯀꯦꯞ ꯇꯧꯁꯤꯜꯂꯛꯄꯅ ꯈꯪꯕꯨꯗꯤꯕꯣ
ꯑꯗꯨꯝ ꯇꯧꯔꯤꯁꯦ ꯃꯅꯤꯄꯨꯔꯒꯤ ꯅꯍꯥꯁꯤꯡꯁꯤꯗꯤ ꯑꯌꯥꯝꯕ ꯊꯕꯛ ꯐꯪꯕꯒꯤ ꯆꯥꯡꯁꯤꯗꯤ ꯑꯗꯨꯝ ꯋꯥꯠꯂꯛꯑꯅꯤ ꯇꯧꯔꯤꯁꯦ
ꯊꯥꯡ ꯏꯪꯈꯥꯡ ꯁꯨꯝ ꯑꯟꯑꯦꯝꯄ꯭ꯂꯣꯏꯃꯦꯟꯁꯤꯅ ꯑꯣꯏꯍꯜꯂꯛꯄꯅꯤꯅ ꯚꯥꯏ ꯏꯁꯇꯦꯠꯁꯤꯗ ꯂꯥꯛꯏꯕ ꯇꯦꯟꯁꯟ ꯃꯌꯥꯝ ꯏꯔꯥꯡ ꯃꯌꯥꯝꯁꯤꯁꯨ ꯑꯟꯑꯦꯝꯄ꯭ꯂꯣꯏꯃꯦꯟꯅꯦꯕ ꯁꯦꯡꯅ ꯍꯥꯏꯔꯗꯤ
ꯃꯥꯅꯦ
ꯑꯗ ꯍꯟꯗꯛ ꯁꯤꯐꯥꯏꯒ ꯀꯧꯕ ꯑꯃ ꯑꯃ ꯑꯣꯏꯒꯦꯔꯥ ꯑꯒꯅꯤꯚꯔꯒꯤꯒ ꯃꯅꯤꯄꯨꯔ ꯌꯥꯝ ꯄꯤ ꯍꯥꯏꯅꯦ ꯃꯅꯤꯄꯨꯔ ꯏꯁꯇꯦꯠꯁ ꯍꯥꯏꯗꯤ